ꯂꯣ ꯇꯥꯔꯦ ꯇꯥꯔꯦ ꯍꯧꯖꯤꯛꯇꯤ ꯆꯞ ꯇ꯭ꯔꯦ ꯈꯔꯗꯤ ꯉꯁꯥꯏꯗꯤ ꯄꯠ ꯄꯠ ꯄꯠ ꯇꯠꯂꯦ
ꯑꯣ ꯀꯩꯅꯣ ꯃꯣꯏꯒꯤ ꯉꯁꯤ ꯅꯦꯠꯋꯥꯛ ꯌꯥꯗꯦꯅꯦ ꯅꯣꯏ ꯁꯔꯚꯔ ꯅꯔ ꯑꯈꯣꯏꯅꯔ
ꯎꯝ ꯃꯣꯏꯒꯤ ꯅꯦꯠꯁꯨ ꯅꯨꯡꯉꯥꯏꯇꯕ ꯃꯥꯜꯂꯦ ꯍꯥꯏꯗꯤ ꯋꯥꯔꯤ ꯁꯥꯟꯅꯕ ꯉꯁꯥꯏꯖꯨ ꯌꯥꯗꯦꯗꯅꯥ ꯋꯥꯔꯅꯤꯡ ꯋꯥꯔꯅꯤꯡ ꯇꯧꯔꯒ ꯑꯦ ꯁꯣꯔꯤ ꯍꯥ ꯍꯥ ꯍꯥ ꯍꯥ
ꯈꯥꯏ ꯈꯥꯏ ꯍꯨꯡ ꯍꯨꯡ
ꯍꯥ ꯍꯥ ꯍꯥ ꯕꯞ ꯑꯣꯏꯗꯦꯕꯥ ꯑꯩꯗꯤ ꯑꯗꯨꯒꯤꯅꯦ ꯅꯨꯡꯉꯥꯏꯇꯕꯒꯤꯅꯦ ꯌꯥꯝ ꯆꯞꯄꯗꯣ ꯇꯥꯔꯤꯕ
ꯀꯩꯗꯧꯅꯔꯤꯒꯦ ꯍꯥꯥ
ꯑꯩꯗꯤ ꯁꯨꯝ ꯂꯩꯔꯤꯅꯦ ꯑꯩꯗꯣ ꯍꯧꯖꯤꯛꯇꯣ ꯆꯥ ꯊꯛꯄ ꯑꯗꯨꯗꯨꯒꯤꯅꯦꯗ ꯑꯈꯣꯏꯅꯦ ꯑꯗꯨꯁꯨ ꯇꯥ ꯊꯛꯑꯝꯕꯅꯦ ꯑꯗꯨꯗꯨꯒ ꯆꯥ ꯊꯛꯄ ꯂꯣꯏꯔꯦ ꯍꯦ ꯍꯦ ꯍꯦ ꯑꯆꯥꯄꯣꯠ ꯆꯥꯕꯅꯦ
ꯌꯨꯝꯗ ꯆꯥ ꯍꯧꯔꯕ
ꯍꯥ
ꯑꯃꯨꯛꯀ ꯆꯥꯕ ꯍꯧꯔꯕꯣ
ꯑꯥ ꯆꯥꯈ꯭ꯔꯦ ꯂꯣꯏꯈ꯭ꯔꯦ ꯑꯃꯨꯛꯀꯗꯤ ꯆꯥꯅꯤꯡꯉꯦ ꯑꯗꯨ ꯆꯥꯔꯔꯣꯏ ꯍꯥ
ꯄꯨꯡ ꯀꯌꯥꯗ ꯆꯠꯀꯦꯔꯣ
ꯄꯨꯡꯗꯤ ꯁꯤꯛꯁ ꯊꯥꯔꯇꯤ ꯁꯚꯦꯟ ꯁ꯭ꯋꯥꯏꯗ ꯆꯠꯀꯅꯤ
ꯗꯌꯨꯇꯤ ꯆꯠꯔꯗꯤ ꯀꯣꯜꯇꯧꯕ ꯐꯥꯡꯉꯔꯣꯏꯅꯦ ꯑꯃꯨꯛꯀ
ꯑꯥ ꯑꯍꯣꯏ ꯗ꯭ꯨꯌꯇꯤ ꯆꯠꯂꯗꯤ ꯀꯣꯜ ꯋꯥꯔꯤ ꯁꯥꯟꯅꯔꯒ ꯂꯩꯕ ꯃꯇꯝ ꯌꯥꯗꯦꯗꯅ ꯑꯗꯨꯒꯤ ꯐꯪꯗꯕ ꯉꯥꯏꯍꯥꯛ ꯉꯥꯏꯍꯥꯛ ꯄꯥꯏꯕꯗꯤ ꯐꯪꯉꯦꯕ ꯑꯗꯨꯕꯨ ꯋꯥꯔꯤ ꯁꯥꯟꯅꯕꯗꯤ ꯁꯤꯒꯨꯝꯕ ꯍꯥꯏꯗꯤ ꯋꯥꯔꯤ ꯁꯅ ꯁꯥꯟꯅꯔꯒ ꯐꯣꯟꯗ ꯑꯗꯨꯝ ꯋꯥꯔꯤ ꯁꯥꯟꯅꯔꯒ ꯂꯩꯕ ꯌꯥꯗꯦꯕ ꯊꯕꯛ ꯇꯧꯔꯒ ꯂꯩꯗꯣꯏꯅꯤꯗꯅ ꯑꯗꯨꯗꯨꯒꯤꯅꯤꯗ ꯎꯝ ꯅꯣꯏꯒꯤ ꯅꯪꯒꯤ ꯃꯤ ꯃꯌꯥꯝ ꯂꯩꯕ ꯃꯥꯜꯂꯦ ꯅꯪꯒꯤ ꯃꯤ ꯃꯌꯥꯝ ꯂꯩꯕ ꯃꯥꯜꯂꯦ
ꯇꯨꯏꯁꯟ ꯂꯧꯂꯩꯕ
ꯑꯣ ꯇꯨꯏꯁꯟ ꯇꯧꯕ꯭ꯔꯣ ꯅꯣꯏ
ꯎꯝ ꯏꯆꯦ ꯇꯧ ꯂꯩꯕ
ꯑꯣ ꯅꯣꯏ ꯑꯗꯨꯋꯥꯏꯒꯤ ꯑꯉꯥꯡꯁꯤꯡꯗꯣ ꯎꯝ
ꯃꯤ ꯌꯥꯝꯃꯦ ꯑꯉꯥꯡꯁꯤꯡꯗꯤ
ꯑꯉꯥꯡ ꯀꯌꯥꯃꯨꯛ ꯁꯨꯏꯌꯦ
ꯑꯃ
ꯑꯣ ꯌꯥꯝꯃꯤꯀꯣ ꯑꯗꯨꯗꯤ ꯅꯣꯏ ꯏꯆꯦꯗꯣ ꯑꯣꯖꯥ ꯑꯣꯏꯕ꯭ꯔꯣ ꯑꯣ ꯑꯣ ꯑꯗꯨꯒꯤꯅꯦ ꯎꯝ ꯂꯥꯏꯔꯤꯛ ꯇꯥꯛꯄꯗꯣ ꯈꯔ ꯈꯔꯗꯤ ꯇꯥꯏ ꯇꯥꯏꯌꯦ ꯍꯥꯎ ꯃꯦꯅꯤ ꯇꯧꯕꯗꯣ
ꯍꯥ ꯍꯥ
ꯇꯛꯁꯀꯗꯤ ꯑꯦꯁ ꯑꯃꯨꯛꯀ ꯀꯥꯎꯈꯤꯅꯤ
ꯑꯥ
ꯕꯦꯔꯅꯤ
ꯍꯦꯛꯇ ꯍꯥꯏꯒꯦ ꯇꯧꯕ꯭ꯔꯣ
ꯎꯝ
ꯑꯥꯎ
ꯕꯦꯔꯥꯅꯤ ꯕꯦꯔꯥꯅꯤ ꯕꯦꯔꯥ
ꯁꯣꯏꯕꯅꯦ ꯀꯩꯁꯨ ꯀꯥꯏꯗꯦꯗ
ꯁꯤꯕꯨ ꯁꯣꯏꯕꯅꯦ ꯂꯩ ꯇꯝꯕ ꯉꯝꯗꯦꯕ ꯁꯣꯏꯕꯁꯦ
ꯍꯣꯏ ꯌꯣꯡ ꯐꯥꯎꯕ ꯎꯗꯒꯤ ꯇꯥꯔꯛꯑꯒ ꯁꯤ ꯍꯥꯏꯕꯗꯣ
ꯑꯏꯁ ꯄ꯭ꯔꯃꯥꯟꯗꯤ
ꯑꯩ ꯍꯩꯕ ꯅꯠꯇ꯭ꯔꯣ
ꯎꯝ
ꯑꯩ ꯅꯪ ꯄꯥꯈꯣꯡ ꯆꯟꯕ ꯍꯩꯕ꯭ꯔꯣ
ꯈꯣꯡ ꯆꯟꯕꯁꯦ ꯑꯩꯈꯣꯏ ꯂꯣꯟꯗꯗꯤ ꯍꯩꯌꯦ ꯑꯗꯨꯕꯨ
ꯃꯩꯇꯩꯂꯣꯟꯗꯗꯤ ꯍꯩꯇꯦ
ꯇꯧꯔꯛꯑꯃꯦ ꯌꯦꯡꯒꯦꯅꯦ ꯇ꯭ꯔꯥꯏ ꯇꯧꯁꯤꯅꯦ
ꯅꯪ ꯍꯩꯒꯗ꯭ꯔꯣꯅꯦ
ꯑꯩ ꯍꯩꯕ ꯍꯩꯇꯕ ꯇ꯭ꯔꯥꯏ ꯇꯧꯁꯤꯅꯦ
ꯑꯩ ꯄꯥꯈꯣꯡ ꯑꯃ ꯍꯥꯏꯕꯤꯒꯦꯀꯣ
ꯎꯝ ꯈꯔ ꯂꯥꯏꯕ
ꯍꯣꯏ ꯈꯔ ꯌꯥꯝꯅ ꯌꯥꯝꯅ ꯂꯥꯏꯕ ꯑꯃ ꯍꯥꯏꯕꯤꯒꯦ
ꯎꯝ
ꯎꯝ ꯎꯝ ꯄꯨꯈꯤ ꯑꯃ ꯂꯩꯌꯦ ꯄꯨꯈꯤ ꯑꯥ ꯄꯨꯈꯤ ꯑꯃ ꯂꯩ ꯄꯨꯈꯤꯁꯦ ꯃꯌꯥꯏꯗꯣ ꯃꯥꯒꯤ ꯄꯨꯈꯤꯒꯤ ꯃꯤꯗꯜꯗꯣ ꯃꯌꯥꯏꯗꯣ ꯑꯗꯨꯗꯤ ꯏꯁꯤꯡꯗꯣ ꯌꯥꯝꯅ ꯅꯩꯌꯦꯕ ꯏꯁꯤꯡ ꯌꯥꯝꯅ ꯅꯩꯌꯦ ꯑꯗꯨꯗꯨꯒ ꯃꯇꯥꯏꯗꯤ ꯌꯥꯝꯅ ꯂꯨꯏꯌꯦ ꯏꯁꯤꯡꯗꯣ ꯑꯗꯨ ꯑꯗꯨꯒꯅꯦ ꯑꯗꯨꯒꯤ ꯏꯁꯤꯡꯗꯨꯗꯅꯦ ꯑꯩꯈꯣꯏꯅ ꯀꯩꯒꯨꯝꯕ ꯄꯣꯠ ꯑꯃ ꯍꯦꯛ ꯊꯥꯗꯕꯗ ꯄꯣꯠ ꯍꯥꯏꯗꯤ ꯏꯁꯤꯡꯗꯨꯗ ꯑꯩꯈꯣꯏꯅ ꯀꯔꯤꯒꯨꯝꯕ ꯅꯨꯡ ꯑꯣꯏꯔꯁꯨ ꯑꯗꯒꯤ ꯎꯝ ꯀꯩ ꯀꯩꯅꯣꯃ ꯑꯣꯏꯔꯁꯨ ꯑꯗꯨꯝ ꯊꯥꯗꯕ ꯈꯨꯗꯤꯡꯒꯤ ꯏꯁꯤꯡꯗꯣ ꯍꯦꯛꯇ ꯄꯥꯊꯣꯛꯑꯦꯕ ꯄꯥꯊꯣꯛꯄ ꯈꯪꯕ꯭ꯔꯥ
ꯈꯪꯉꯦ ꯏꯁꯄ꯭ꯔꯦꯠ ꯇꯧꯕꯗꯣ
ꯍꯣꯏ ꯍꯣꯏ ꯑꯗꯣ ꯏꯁꯤꯡꯗꯣ ꯍꯦꯛꯇ ꯄꯥꯊꯣꯛꯑꯦꯕ ꯑꯗꯨꯗꯣ ꯀꯩꯅꯣ
ꯏꯁꯤꯡ ꯃꯅꯨꯡꯗ ꯄꯨꯈ꯭ꯔꯤ ꯄꯨꯈ꯭ꯔꯤ
ꯄꯨꯈꯤ ꯑꯃ ꯄꯨꯈꯤ ꯑꯃ ꯂꯩꯌꯦ ꯄꯨꯈꯤꯁꯤꯒꯤ ꯃꯌꯥꯏ ꯏꯁꯤꯡꯗꯣ ꯌꯥꯝꯅ ꯅꯩꯌꯦꯕ
ꯅꯩꯌꯦ ꯍꯥꯏꯗꯤ ꯀꯩꯔꯣ
ꯅꯩ ꯍꯥꯏꯗꯤ ꯌꯥꯝꯅ ꯃꯣꯠꯂꯦꯕ ꯃꯌꯥꯏꯒꯤ ꯏꯁꯤꯡꯗꯤ ꯌꯥꯝꯅ ꯃꯨꯕꯒꯨꯝꯕꯗꯣ ꯏꯁꯤꯡ ꯑꯃꯣꯠ ꯄꯗꯣ ꯑꯗꯨꯒꯨꯝꯕꯅꯦꯕ ꯑꯗꯨꯒ ꯃꯇꯥꯏꯗꯣ ꯃꯥꯒꯤ ꯑꯀꯣꯏꯕ ꯃꯇꯥꯏꯗꯤ ꯏꯁꯤꯡꯗꯣ ꯌꯥꯝꯅ ꯂꯨꯏꯌꯦꯕ
ꯂꯨꯏꯌꯦ
ꯑꯥ ꯍꯣꯏ ꯏꯁꯤꯡꯗꯤ ꯌꯥꯝꯅ ꯂꯨꯏꯌꯦꯕ ꯃꯌꯥꯏꯒꯤ ꯅꯅ ꯃꯇꯥꯏꯗꯤ ꯍꯥꯏꯕ ꯃꯇꯥꯏꯗꯤ ꯏꯁꯤꯡ ꯍꯣꯏ ꯃ ꯃ ꯏꯁꯤꯡ ꯌꯥꯝꯅ ꯐꯩꯌꯦꯕ ꯃꯇꯥꯏꯗꯗꯤ
ꯑꯣ ꯑꯗꯨꯃꯥꯏꯅ ꯍꯥꯏꯕ
ꯑꯥ ꯍꯣꯏ ꯑꯗꯨꯗꯨꯒꯅꯦ ꯑꯥ ꯑ ꯑꯗꯨꯗ ꯀꯩꯒꯨꯝꯕ ꯑꯩꯈꯣꯏꯅ ꯄꯣꯠ ꯑꯃ ꯊꯥꯗꯔꯗꯤ ꯑꯥ ꯍꯥꯏꯗꯤ ꯑꯗꯨꯝ ꯅꯨꯡ ꯑꯣꯏꯔꯁꯨ ꯀꯔꯤ ꯑꯣꯏꯔꯁꯨ ꯀꯩꯅꯣꯝꯃ ꯍꯦꯛ ꯊꯥꯗꯕ ꯈꯨꯗꯤꯡꯒꯤ ꯏꯁꯤꯡꯗꯣ ꯍꯦꯛꯇ ꯄꯥꯊꯣꯛꯑꯦꯕ ꯑꯗꯣ ꯀꯔꯤꯅꯣ
ꯉꯥꯏꯌꯨꯀꯣ ꯍꯥ ꯍ ꯥꯑꯁ ꯅꯪꯒꯤ ꯁꯤꯗꯤ ꯑꯥꯏ ꯑꯦꯁꯀꯤ ꯀꯣꯏꯁꯟ ꯃꯥꯜꯂꯦ
ꯍꯥꯏꯔꯛꯑꯣ ꯌꯥꯝꯅ ꯂꯥꯏꯕꯅꯦ ꯅꯪꯅ ꯑꯔꯥꯏꯕ ꯑꯃ ꯍꯥꯏꯌꯣ ꯍꯥꯏꯕ ꯅꯠꯇ꯭ꯔꯣ
ꯉꯥꯢꯌꯨꯀꯣ
ꯑꯔꯥꯏꯕ ꯑꯃ ꯍꯥꯏꯔꯤꯅꯦ ꯈꯜꯂꯣ ꯈꯜꯂꯣ ꯑꯗꯨꯒ ꯈꯨꯝꯃꯛꯑꯣ ꯑꯩ ꯅꯪꯒꯤ ꯈꯔ ꯍꯥꯏꯕꯒꯤ ꯃꯇꯝꯗꯣ ꯉꯥꯏꯕꯤꯒꯦ
ꯁꯦꯁ ꯍꯤ ꯍꯤ
ꯀꯩꯒꯤꯔꯥ ꯗꯣꯡ ꯀꯔꯤ ꯄꯣꯠꯁꯛ ꯀꯣ ꯁꯖꯦꯁꯟ ꯈꯔ ꯄꯤꯔꯛꯑꯣꯅꯦ ꯄꯣꯁꯛꯀꯤ ꯀꯩ ꯑꯦꯍꯦ ꯍꯦ
ꯍꯥꯏꯗꯤ ꯑꯃꯍꯦꯛꯇ ꯑꯦꯅꯤ ꯑꯦꯅꯤ ꯄꯣꯠꯁꯛ ꯑꯃ ꯍꯦꯛꯇ ꯊꯥꯗꯕ ꯈꯨꯗꯤꯡꯗ ꯏꯁꯤꯡꯗꯣ ꯑꯗꯨꯝ ꯄꯥꯊꯣꯛꯇꯣꯏꯕ
ꯎꯝ
ꯎꯅꯥ ꯑꯃ ꯊꯥꯗꯔꯁꯨ ꯑꯗꯒꯤ ꯅꯪꯅ ꯎꯐꯨꯜ ꯑꯃ ꯊꯥꯗꯔꯁꯨ ꯅꯨꯡ ꯑꯃ ꯊꯥ ꯗꯔꯁꯨ ꯑꯗꯣ ꯑꯗꯨꯝ ꯄꯥꯊꯣꯛꯄ ꯏꯁꯤꯡꯗꯣ ꯎꯝ ꯌꯥꯝ ꯀꯨꯏꯅ ꯈꯟꯕꯗꯤ ꯌꯥꯗꯦꯗꯥ
ꯈꯪꯗꯦꯗꯥ ꯀꯣꯛ ꯉꯥꯎꯌꯦ
ꯈꯥ ꯈꯪꯗ꯭ꯔꯕꯣ ꯑꯩꯅ ꯍꯥꯏꯔꯗꯤ ꯅꯪ ꯑꯣ ꯍꯥꯏꯒꯅꯤ ꯑꯦ ꯍꯦ ꯍꯦ ꯃꯄꯨꯝ ꯍꯥꯏꯗꯣꯏꯅꯦ ꯁꯤꯗꯤ ꯇꯪꯈꯥꯏ ꯍꯥꯏꯅꯤꯉꯥꯏ ꯌꯥꯎꯗꯦ ꯃꯤꯠꯅꯦ ꯃꯤꯠ
ꯃꯤꯠ
ꯍꯣꯏ
ꯀꯃꯥꯏꯅ
ꯃꯤꯠꯀꯤ ꯃꯌꯥꯏꯗꯨꯗꯤ ꯌꯥꯝꯅ ꯃꯨꯗ꯭ꯔꯣ ꯑꯗꯨꯒ ꯃꯤꯠꯀꯤ ꯃꯇꯥꯏꯗꯨꯗꯤ ꯌꯥꯝꯅ ꯉꯧꯗ꯭ꯔꯣ ꯑꯗꯣ ꯃꯨꯕ ꯍꯥꯏꯁ ꯃꯨꯕ ꯍꯥꯏꯁꯤꯗꯤ ꯑꯃꯣꯠꯄꯅꯦꯕ ꯅꯩꯕꯗꯨꯅꯦꯕ
ꯑꯥ ꯑꯥ
ꯉꯧꯕ ꯍꯥꯏꯁꯤꯅ ꯃ ꯑꯔꯨꯕꯗꯨꯅꯦꯕ ꯏꯁꯤꯡ ꯑꯐꯕ ꯕ ꯍꯥꯏꯗꯤ ꯀꯩꯁꯨꯝꯇ ꯇꯧꯗꯕꯗꯨꯅꯦꯕꯥ ꯑꯗꯣ ꯃꯤꯠꯇ ꯅꯪ ꯀꯩꯒꯨꯝꯕ ꯎꯐꯨꯜ ꯑꯃ ꯆꯪꯉꯖꯨ ꯑꯗꯩ ꯀꯩꯅꯣꯝꯃ ꯈꯤꯇꯪ ꯆꯪꯉꯖꯨ ꯅꯪ ꯃꯤꯠꯇꯣ ꯄꯤ ꯑꯗꯨꯝ ꯇꯥꯗ꯭ꯔꯣ ꯒ꯭ꯌꯥꯟ ꯇꯥꯔꯦꯀꯣ ꯄꯤ ꯇꯥꯕ ꯍꯥꯏꯗꯤ ꯄꯨꯈꯤꯗ ꯄꯣꯠ ꯑꯃ ꯊꯥꯗꯔꯗꯤ ꯏꯁꯤꯡꯗꯣ ꯄꯥꯊꯣꯔꯛ ꯑꯗꯤ ꯄꯤ ꯇꯥꯔꯛꯏꯗꯣ ꯄꯣꯠ ꯑꯃ ꯆꯪꯕꯒꯤꯅꯤꯗꯅꯥ
ꯎꯝ ꯇꯥꯏꯌꯦ ꯇꯥꯏꯌꯦ ꯍꯩꯔꯦ ꯍꯩꯔꯦ
ꯍꯥ ꯍꯥ ꯍꯥ ꯌꯥꯝ ꯂꯥꯏꯕ꯭ꯔꯥ ꯑꯥ
ꯑꯩ ꯈ꯭ꯋꯥꯏ ꯂꯥꯏꯕ ꯃꯌꯥꯝ ꯍꯥꯏ ꯍꯥꯏꯒꯦꯀꯣ
ꯍꯣꯏ ꯅꯪꯒꯤ ꯑꯃꯨꯛ ꯍꯥꯏꯔꯛꯑꯣ
ꯑꯩꯈꯣꯏ ꯂꯣꯟꯒꯤ ꯇ꯭ꯔꯥꯟꯁꯂꯦꯠ ꯇꯧꯅꯤꯀꯣ ꯑꯩꯁꯦ
ꯍꯣꯏ ꯍꯣꯏ
ꯑꯉꯥꯡ ꯃꯇꯝꯗꯗꯤ ꯀꯩꯅꯣ ꯇꯧꯕ ꯑꯁꯪꯕ
ꯑꯥ
ꯁꯪꯉꯣ ꯍꯥꯏꯖꯦ ꯒ꯭ꯔꯤꯟꯅꯤꯀꯣ
ꯍꯣꯏ ꯍꯣꯏ
ꯑꯗꯨꯒꯥ ꯑꯥ ꯑꯍꯟ ꯑꯣꯏꯕ ꯃꯇꯝꯗꯅ ꯑꯃꯨꯛꯀ ꯉꯥꯡꯕ
ꯑꯥ
ꯀꯔꯤ ꯑꯣꯏꯒꯦ
ꯑꯗꯨꯗꯤ ꯃꯣꯔꯣꯛꯅꯦ
ꯑꯥ ꯍꯦ ꯍꯦ ꯁꯤꯒꯨꯝꯕ ꯂꯥꯏꯕ ꯍꯪꯉꯣꯔꯥ ꯍꯥ ꯍꯥ
ꯆꯨꯝꯕ꯭ꯔꯣ ꯑꯥ ꯑꯣ ꯌꯥꯝ ꯆꯨꯝꯃꯦ ꯑꯗꯨ ꯌꯥꯝ ꯍꯩꯕ꯭ꯔꯣ ꯑꯩꯗꯣ
ꯍꯩꯅꯦ ꯍꯦ ꯍꯦ ꯍꯦ ꯍꯤ
ꯍꯣꯏ ꯑꯔꯥꯏꯕ ꯑꯃꯒ ꯑꯃꯨꯛ ꯍꯥꯏꯕꯤꯒꯦꯀꯣ
ꯅꯪꯒꯤ ꯑꯔꯥꯏꯕꯗꯨꯗꯤ ꯀꯥꯏꯗꯒꯤ
ꯑꯥ ꯑꯩꯖꯤ ꯍꯧꯖꯤꯛꯇꯤ ꯑꯔꯥꯏꯕ ꯑꯃ ꯍꯥꯏꯒꯦ
ꯌꯥꯅꯤꯌꯥꯅꯤ
ꯑꯩꯈꯣꯏꯒꯤ ꯃꯥꯂꯦꯝ ꯍꯥꯏꯕꯗꯤ ꯑꯩꯈꯣꯏꯒꯤ ꯍꯧꯖꯤꯛ ꯍꯧꯖꯤꯛ ꯂꯩꯔꯤꯕ ꯄ꯭ꯔꯤꯊꯤꯕꯤꯁꯦ ꯑꯁꯤꯅꯦꯕꯀꯣ ꯑꯗꯨꯒ ꯁꯔꯒ ꯍꯥꯏꯕꯅ ꯑꯇꯤꯌꯥꯁꯦ ꯁ꯭ꯀꯥꯏꯖꯦ ꯁꯤꯅꯦꯕ ꯑꯗꯨꯒ ꯃꯊꯛꯇꯒꯤ ꯑꯥ ꯍꯣꯔꯁꯇꯣ ꯍ꯭ꯋꯥꯠ ꯍꯣꯔꯁ ꯃ ꯃꯊꯛꯇꯒꯤ ꯍ꯭ꯋꯥꯏꯠ ꯍꯣꯔꯁ ꯑꯃ ꯂꯥꯛꯀꯅꯤꯕ ꯃꯌꯥꯏꯗ ꯂꯥꯛꯀꯅꯤꯕ ꯃꯌꯥꯏꯗ ꯃꯤꯗ ꯗꯜꯗ ꯑꯗꯨꯒ ꯃꯈꯥꯗꯒꯤꯅ ꯕ꯭ꯂꯦꯛ ꯍꯣꯔꯁ ꯑꯃ ꯄꯥꯏꯈꯠꯀꯅꯤ ꯃꯌꯥꯏꯗ ꯑꯗꯨꯒ ꯃꯣꯏꯕꯥꯏꯅꯤꯗꯣ ꯐꯥꯏꯇꯤꯡ ꯇꯧꯅꯅꯤꯕ ꯋꯥꯏꯅꯗꯣꯏꯕ ꯋꯥꯏꯅꯕ ꯈꯪꯕ꯭ꯔꯥ ꯑꯥ ꯋꯥꯏꯅꯒꯅꯦꯕ ꯑꯗꯣ ꯀꯔꯝꯕ ꯍꯣꯔꯟ ꯃꯥꯒꯤ ꯃꯆꯤꯗꯣ ꯀꯔꯝꯕꯒꯤ ꯃꯆꯤ ꯇꯦꯛꯀꯅꯤ ꯍ꯭ꯋꯥꯏꯠ ꯇꯦꯛꯀꯗ꯭ꯔꯥ ꯕ꯭ꯂꯦꯛ ꯇꯦꯛꯀꯗ꯭ꯔꯥ
ꯑꯃꯅ ꯄꯥꯏꯈꯠꯄ ꯑꯃꯅ ꯄꯥꯏꯊꯕꯒ
ꯑꯥ ꯍꯣꯏ ꯍꯣꯏ ꯑꯗꯨꯒ ꯃꯣꯏꯕꯥꯅꯤꯗꯣ ꯐꯥꯏꯠ ꯇꯧꯅꯗꯣꯏꯅꯦꯕ ꯑꯗꯣ ꯀꯔꯝꯕꯒꯤ ꯃꯆꯤꯗꯣ ꯍꯣꯔꯟꯗꯣ ꯈꯪꯉꯦ ꯃꯆꯤ ꯈꯪꯉꯦꯀꯣ ꯑꯗꯣ ꯀꯔꯝꯕ ꯇꯦꯛꯇꯣꯏꯅꯣꯕ ꯕ꯭ꯂꯦꯛꯀꯤ ꯀꯗ꯭ꯔꯥ ꯍ꯭ꯋꯥꯏꯠꯀꯤ ꯇꯦꯛꯀꯗ꯭ꯔꯥ
ꯀꯨꯝꯕꯅꯗꯤ ꯈꯔ ꯀꯟꯒꯅꯤꯅ
ꯑꯥ ꯍꯣꯏ ꯍꯥꯏꯔꯛꯑꯣ ꯑꯃ ꯍꯦꯛꯇ ꯀꯩꯁꯨ ꯀꯥꯏꯗꯦ ꯅꯪꯒꯤ ꯑꯄꯥꯝꯕ ꯍꯥꯏꯌꯣ
ꯉꯏꯌꯣꯀꯣ ꯑꯩ ꯈꯔ ꯈꯟꯕꯤꯒꯦ ꯁꯦꯀꯦꯟ ꯇꯔꯥꯒꯨꯝꯕ
ꯈꯜꯂꯣ ꯅꯪꯒꯤ ꯃꯇꯝ ꯄꯤꯌꯦ ꯑꯩꯅ
ꯑꯦ ꯍꯦ ꯍꯦ ꯍꯦ ꯍꯦ ꯑꯦ ꯍꯥ ꯑꯃꯅ ꯄꯥꯏꯈꯠꯄ ꯑꯃꯅ ꯄꯥꯏꯊꯕ
ꯑꯥ ꯍꯣꯏ ꯑꯃꯅ ꯄꯥꯏꯈꯠ ꯍ꯭ꯋꯥꯏꯠꯇꯨꯅ ꯄꯥꯏꯊꯕ ꯕ꯭ꯂꯦꯛꯇꯨꯅ ꯄꯥꯏꯈꯠꯄ
ꯑꯗꯨ ꯑꯣꯏꯗꯤ ꯕ꯭ꯂꯦꯛꯀꯤ ꯇꯦꯛ ꯇꯦꯛꯇꯨꯕ ꯅꯠꯇ꯭ꯔꯣ
ꯎꯝ ꯄꯥꯏꯈꯠꯄ ꯀꯣ ꯑꯗꯣ ꯍꯣꯔꯁ ꯅꯪ ꯄꯥꯏ ꯄꯥꯏꯈꯠꯄ ꯇꯦꯛꯀꯅꯤ ꯈꯜꯂꯕꯀꯣ
ꯎꯝ
ꯍꯣꯔꯁꯇꯤ ꯃꯆꯤ ꯄꯥꯟꯕ꯭ꯔꯅꯦ
ꯌꯥꯏꯗ ꯅꯪꯒꯤꯗꯤ
ꯅꯪ ꯑꯔꯥꯏꯕ ꯍꯪꯉꯣ ꯍꯥꯏꯔꯒ ꯀꯩꯗꯧꯔꯕ
ꯄꯝ ꯄꯥꯝꯁꯨ ꯌꯥꯎꯏ ꯍꯦ
ꯍꯤ ꯍꯤ ꯍꯤ
ꯍꯥ ꯍꯥ ꯍꯥ ꯍꯥ
ꯌꯥꯏ ꯌꯥꯏ ꯇꯣꯑꯣ ꯇꯣꯑꯣ
ꯅꯪꯒꯤ ꯑꯃꯨꯛ ꯆꯜꯂꯛꯑꯣ
ꯌꯥꯔꯦ ꯌꯥꯔꯦ ꯂꯩꯇ꯭ꯔꯦ ꯑꯩ
ꯍꯥ ꯍꯥ ꯍꯥ ꯂꯣꯏꯔꯕꯣ
ꯂꯣꯏꯔꯦ ꯂꯣꯏꯔꯦ ꯅꯪ ꯉꯝꯖꯔꯣ
ꯑꯩꯅ ꯉꯝꯖꯔꯣ ꯍꯥ ꯍꯥ ꯍꯥ ꯑꯁꯦꯡꯕꯒꯤ ꯑꯩꯅ ꯉꯝꯃꯒ ꯑꯩꯅ ꯉꯝꯖꯔꯣ ꯍꯥꯏꯔꯛꯑꯦ
ꯅꯪ ꯉꯃ꯭ꯔꯣ
ꯍꯨꯝ
ꯅꯪꯖꯨ ꯂꯩꯇ ꯂꯩꯇꯅ ꯍꯪꯉꯤꯅꯤ ꯑꯗꯨꯒꯗꯤ ꯍꯤ ꯍꯤ
ꯍꯦ ꯍꯦ ꯍꯦ ꯋꯥ ꯉꯥꯡꯕ ꯌꯥꯝ ꯍꯩꯌꯦ ꯅꯪ ꯂꯩꯇ ꯂꯩꯇꯅ ꯍꯪꯉꯤꯅꯦ ꯍꯥꯏꯔꯦ ꯂꯩꯔ ꯂꯩꯔꯒ ꯍꯪꯕꯅꯦ ꯑꯩꯗꯤ
ꯋꯥ ꯉꯥꯡꯕ ꯍꯩꯇꯦ
ꯅꯪꯂꯣ ꯑꯩꯔꯣ
ꯑꯩ ꯑꯩ
ꯎꯝ ꯅꯪ ꯋꯥ ꯉꯥꯡꯕ ꯍꯩꯇꯦ
ꯎꯝ ꯅꯪꯗꯤ ꯌꯥꯝ ꯍꯩꯩꯅ